ꯑꯣ
ꯇꯥꯕ꯭ꯔꯣ
ꯇꯥꯏꯌꯦ
ꯑꯣꯀꯦ ꯑꯣꯀꯦ ꯀꯥꯏꯗꯩꯅꯣ ꯀꯦꯛ ꯂꯧꯗꯣꯏꯅ
ꯃꯔꯤꯡ ꯗꯩꯅꯦꯗꯥ
ꯃꯔꯤꯡꯗꯩ ꯀꯔꯤ ꯀ‌ꯦꯛꯅꯣ
ꯂꯣꯏ ꯑꯉꯥꯡ ꯕꯥꯔꯗꯦꯒꯤ ꯍꯥꯏꯌꯨ ꯍꯥꯏꯅꯥ
ꯑꯣ
ꯑꯝ
ꯁꯤꯗ ꯑꯗꯨꯝ ꯂꯩꯔꯗꯣꯏꯔꫭ ꯀꯃꯥꯏꯅ ꯍꯥꯏꯒꯦ ꯑꯗꯨꯕꯨ
ꯀꯅꯅꯣ
ꯖꯥꯗꯨꯂꯣꯏ
ꯂꯩꯔꯣꯏꯌꯦ
ꯎꯝ ꯀꯝꯀꯥꯟ ꯆꯡꯗꯣꯏꯕꯥ
ꯍꯟꯗꯛ ꯊꯥ ꯂꯣꯏꯔꯝꯗꯥꯏ
ꯑꯣꯀꯦ ꯑꯣꯀꯦ
ꯁꯤꯗꯤ ꯅꯨꯄꯤꯒ ꯋꯥꯔꯤ ꯁꯥꯟꯅꯕꯅꯦ ꯍꯦꯟ ꯅꯨꯡꯉꯥꯏꯅꯤꯀꯣ
ꯅꯨꯄꯤꯗꯥ ꯑꯣꯏꯅꯥ ꯋꯥꯔꯤ ꯇꯧꯖꯤꯟꯕꯅꯥ ꯐꯗꯣꯏꯔꯥ
ꯅꯨꯄꯤꯒꯤ ꯅꯨꯄꯤ ꯍꯥꯞꯄ ꯑꯣꯏ ꯅ ꯂꯩ ꯕꯕꯨ ꯅꯨꯡꯉꯥꯏꯅꯤ
ꯌꯥꯎꯕꯅꯦ ꯍꯦ ꯃꯌꯥꯝ ꯃꯥ ꯀꯩ ꯂꯝꯗꯩꯅꯣ ꯍꯥꯏꯔꯒ ꯂꯣꯟꯒꯥꯡꯗꯨ ꯈꯣꯏꯅꯧꯀꯛ ꯅꯧꯏꯟꯂꯒꯥ
ꯃꯊꯪ ꯍꯧ ꯍꯧ ꯌꯦꯡꯉꯣ
ꯑꯃꯨꯛꯀꯥ ꯇꯧꯒꯦ ꯑꯃꯨꯛꯀꯥ ꯇꯧꯒꯦ ꯍꯥꯏꯔꯥꯒꯥ
ꯇꯔꯥꯅꯤꯊꯣꯏ ꯇꯔꯥꯅꯤꯊꯣꯏ ꯑꯃꯃꯝ ꯁꯤꯟ ꯁꯤꯟ ꯇꯧꯔ ꯋꯥꯔꯤ ꯂꯥꯛ ꯂꯥꯛ ꯐꯪꯗꯧ ꯃꯥꯜꯂꯤ
ꯁꯦꯔꯥꯟ ꯇꯨꯔꯥꯟ ꯎꯝ ꯌꯥꯗꯥ ꯌꯥꯏ ꯑꯗꯣ
ꯂꯥꯎꯠ ꯏꯁꯄꯤꯀꯔ ꯊꯕꯝ ꯌꯥꯎꯔꯥꯗꯤ ꯐꯗꯧꯅꯦ ꯃꯤꯏꯒꯤꯁꯦ
ꯏꯌꯥꯔꯄꯤꯁ ꯅꯠꯇ꯭ꯔ ꯗꯤ ꯅꯨꯡꯉꯥꯏꯔꯣꯏꯁꯦ ꯑꯩ ꯏꯌꯥꯔꯄꯤꯁ
ꯑꯩ ꯀꯩꯅꯣ ꯑꯩ ꯐꯣꯟꯒꯤ ꯁꯥꯎꯟꯅ ꯌꯥꯗꯕꯅ
ꯌꯥꯗꯦ ꯅꯪ ꯅꯪꯒꯤ ꯅꯪꯅ ꯉꯥꯡꯕꯕꯨꯗꯤ ꯀꯜꯂꯦꯕꯣ ꯑꯗꯣ ꯍꯥꯏꯗꯤ ꯑꯃꯨꯛ ꯃꯨꯛ ꯍꯥꯏꯗꯤ ꯄꯠ ꯍꯧꯔꯒꯁꯨꯅꯦꯑꯃꯨꯛ ꯑꯃꯨꯛꯀ ꯄꯛ ꯑꯃꯨꯛ ꯄꯤꯛꯊꯕ ꯑꯗꯨꯃꯥꯏ ꯇꯧꯋꯤ ꯇꯧꯋꯦꯕ
ꯎꯝ
ꯑꯩ ꯑꯩꯅ ꯑꯃꯨꯛꯀ ꯏꯌꯥꯔꯄꯤꯁꯇꯨ ꯆꯥꯔꯖꯔꯗꯣ ꯑꯩ ꯀꯥꯎꯍꯧꯔꯦꯅꯦ ꯑꯥꯗ
ꯎꯝ
ꯑꯩꯈꯣꯏ ꯕꯥ ꯑꯆꯧꯕ ꯍꯣꯏꯗꯗꯤ ꯑꯗꯨꯗꯤ ꯑꯃꯨꯛ ꯂꯧꯗꯔꯦ ꯑꯝꯇꯪ ꯂꯧꯕꯁꯤꯜꯂꯒ ꯇꯧꯒꯦ ꯇꯧꯕꯅꯦ꯫
ꯀꯥꯏꯀꯨꯗꯁꯨꯅꯦ ꯑꯩꯅ ꯋꯥꯔꯤ ꯄꯟ ꯁꯥꯟꯅꯔꯝꯕꯅꯤ ꯄꯔ ꯑꯩꯅ ꯅꯨꯡꯉꯥꯏꯒꯤ ꯂꯩꯔꯝꯃꯦ꯫ ꯎꯝ ꯑꯥ ꯀꯩꯅꯣꯒꯤꯗ, ꯑꯉꯥꯡ ꯁꯦꯟꯅꯔ ꯂꯩꯈꯔꯦꯕ ꯑꯣꯖꯥꯅ ꯊꯧ ꯑꯣꯖꯥꯅ ꯊꯕꯛ ꯄꯤꯈꯔꯦꯕ ꯍꯧꯖꯤꯛ ꯑꯩꯈꯣꯏ ꯎꯝ, ꯑꯩꯈꯣꯏ ꯑꯣꯖꯥ ꯃꯅꯥꯅ ꯑꯩꯈꯣꯏ ꯑꯦꯛꯁꯇ꯭ꯔꯥꯒꯤ ꯑꯣꯖꯥ ꯑꯃꯅ ꯄꯤꯈꯤ꯫
ꯑꯗꯨꯅꯦ ꯌꯥꯈꯤꯗ꯭ꯔꯦ ꯇꯨ ꯂꯥꯎꯕꯗꯥꯏꯗ꯫
ꯂꯧꯗꯩ ꯑꯗꯨ ꯍꯥꯏꯔꯠꯇꯅꯦ ꯍꯪꯉꯝꯕꯅꯦ ꯑꯩꯉꯣꯟꯗ ꯃꯥꯒꯤ ꯃꯥꯒꯤ ꯃꯥꯒꯤ ꯏꯀꯣꯁ ꯂꯥꯏꯁꯦꯟꯁꯀꯤ꯫ ꯇꯧꯒꯦꯗ ꯑꯗꯨꯗꯤ ꯂꯩꯒꯦꯅ꯫
ꯃꯅꯥ ꯍꯥꯟꯗꯩ ꯍꯥꯏꯈꯤꯕꯅꯦ ꯂꯩꯗꯤ ꯂꯩꯅꯤꯅꯥ꯫
ꯍꯣꯏ ꯑꯗꯨꯃꯥꯏꯅ꯫ ꯍꯥꯏꯔꯒ ꯑꯩꯗꯣ ꯑꯃꯨꯛ ꯆꯠꯇꯅ ꯂꯩꯔꯦꯗꯅ ꯑꯩꯁꯤꯗ ꯑꯃꯨꯛ ꯑꯩ ꯀꯩꯅꯣꯝꯃ, ꯇ꯭ꯔꯦꯟ ꯇꯧꯕꯒꯤ ꯊꯥꯖꯤꯟꯕꯒꯤ꯫
ꯎꯝ
ꯑꯗꯨꯒꯤ ꯃꯇꯥꯡꯗꯣ ꯍꯥꯏꯗꯤ, ꯑꯥꯗ ꯂꯩꯔꯒꯗꯤ ꯑꯃꯨꯛ ꯌꯥꯔꯣꯏꯗꯩꯕ ꯑꯗꯨꯒꯤꯗꯨ ꯈꯪꯉꯒ ꯑꯩ ꯀꯝꯐꯝ ꯇꯥꯔꯛꯀꯦꯅ ꯑꯩꯅ ꯍꯥꯏꯒꯤ ꯕ ꯑꯗꯨ ꯃꯥꯏꯕꯨꯗꯤ ꯍꯥꯏꯕ, ꯉꯥꯟꯊꯣꯏ ꯀꯩꯅꯣꯝ ꯍꯥꯏꯕ꯭ꯔꯥ? ꯍꯣꯏ ꯑꯗꯨ ꯀꯨꯏꯔꯣꯏꯗꯕꯅꯤꯅꯅꯦ ꯑꯩꯅ ꯍꯥꯏꯒꯦ ꯍꯥꯏꯁꯦ ꯑꯗꯨꯝ ꯅꯪ ꯇꯅꯦꯜ ꯅꯪ ꯂꯩꯔꯁꯨ ꯂꯩꯔꯣꯅ ꯑꯩ ꯑꯗꯨꯝ ꯍꯥꯏꯒꯦꯅ ꯈꯟꯕꯅꯦꯕ꯫
ꯎꯝ
ꯑꯗꯨꯃꯥꯏꯅ ꯑꯣꯏꯅ ꯍꯥꯏꯗꯤ ꯃꯥ ꯀꯩꯁꯨ ꯀꯥꯏꯗꯦꯗꯅ ꯑꯗꯨꯏꯗꯤ꯫
ꯍꯣꯏ
ꯃꯥꯅꯕꯨ ꯄꯩꯁꯥ ꯈꯤꯇꯪꯕꯨ ꯄꯤꯔꯁꯨ ꯑꯩꯅ ꯈꯔ ꯑꯃ ꯄꯤꯔꯁꯨ ꯃꯥꯅ ꯂꯨꯄꯥ ꯂꯤꯁꯤꯡ ꯑꯃꯨ ꯄꯤꯑꯦꯅ ꯈꯜꯂꯣ ꯑꯗꯩ ꯑꯩꯅ
ꯑꯣ꯫
ꯍꯥꯏꯗꯤ ꯑꯅꯤ ꯄꯨꯊꯣꯛꯑꯦ ꯈꯜꯂꯣ ꯑꯗꯨꯝ ꯊꯥꯒꯤꯗꯨꯒꯤ ꯃꯒꯤ ꯑꯗꯨꯝ ꯑꯗꯨꯃꯥꯏꯅ ꯇꯧꯔꯒꯁꯨ, ꯑꯩ ꯁꯣꯝꯗ ꯇꯧꯗꯣꯏ ꯄꯣꯠꯇꯨ ꯌꯥ ꯇꯥꯔꯒꯗꯤ ꯑꯩꯗꯣ ꯁꯤꯗ ꯑꯗꯨꯝ, ꯃꯇꯝ ꯈꯔ ꯂꯩꯇ꯭ꯔꯗꯤ ꯑꯃꯨꯛ ꯌꯥꯎꯔꯣꯏꯗꯕ ꯑꯗꯨꯒꯤꯅꯦꯕ ꯑꯗꯨꯒꯤꯕꯨꯗꯤ ꯑꯩ ꯍꯥꯏꯒꯦ ꯐꯖꯅ꯫ ꯎꯝ ꯑꯗꯨꯏꯅꯦ ꯃꯉꯣꯟꯗꯁꯨ ꯍꯥꯏꯗꯤ ꯍꯥꯏꯈꯤꯕꯅꯦ ꯑꯗꯨꯅ, ꯍꯪꯉꯥꯑꯝꯕꯅꯦ ꯃꯥꯗꯣ ꯑꯗꯨꯅ ꯑꯩ ꯍꯥꯏꯕꯨꯗꯤ ꯍꯥꯏꯈ꯭ꯔꯅꯤ ꯑꯗꯨꯝ ꯑꯗꯨꯝ ꯂꯥ ꯑꯗꯨꯝ ꯂꯩꯔꯣ ꯑꯩꯗꯨꯗ ꯑꯗꯨ ꯌꯥꯏ ꯌꯥꯏ ꯍꯣꯏ ꯑꯗꯨꯃꯥꯏꯅ ꯍꯥꯏ ꯃꯥꯏ ꯃꯐꯝꯗꯤ ꯆꯞ ꯆꯥꯕ ꯑꯩ ꯈꯪꯗꯔꯤ ꯈꯪꯗꯔꯤ ꯑꯗꯨꯒꯤ ꯃꯥ, ꯑꯩꯌꯨ ꯀ꯭ꯨꯋꯥ ꯀꯩꯊꯦꯜꯗ ꯂꯩ ꯃꯥ ꯈꯪꯕꯅꯤꯅ ꯑꯗꯨ ꯑꯗꯨꯋꯥꯏꯒꯗꯤ ꯌꯥꯝ ꯆꯠꯊ ꯆꯠꯁꯤꯟ ꯃꯒꯤ ꯏꯇꯤꯚ ꯄꯨꯍꯜꯂ ꯂꯩꯔꯁꯨ ꯑꯗꯨꯝ ꯌꯥꯅꯤꯗꯅ ꯄꯣꯠꯇꯣ꯫ ꯑꯗꯨꯒꯤ ꯋꯥ
ꯀꯟꯅꯩꯁꯨꯕ ꯀꯨꯏꯅ ꯂꯩꯗꯧ ꯃꯥꯂꯦꯅ ꯍꯟꯗꯛꯇꯤ꯫
ꯂꯩꯔꯅꯤꯌꯦ ꯃꯣꯏ ꯑꯗꯨꯒꯤ ꯇꯪ ꯇꯥꯕ ꯑꯃ ꯈꯪꯗ꯭ꯔꯤꯕꯩꯅꯦ꯫ ꯈꯤꯇꯪ ꯂꯩꯔꯅꯤꯅ ꯑꯗꯨꯝ ꯍꯥꯏꯌꯦꯕ꯫
ꯏꯁ ꯅꯍꯜ ꯂꯛꯄꯗꯩꯅ ꯑꯃꯨꯛ ꯇꯪꯕꯨ ꯄꯨꯟꯗꯦ꯫
ꯆꯉꯨꯔꯤ ꯑꯃ ꯂꯥꯛꯑꯣ ꯕꯣꯜ ꯌꯦꯡꯕꯩ ꯈꯣꯠꯄꯩ ꯍꯥꯏꯔꯝꯕꯅꯦ꯫ ꯆꯠꯀꯣꯏ ꯍꯣꯏ ꯑꯗꯨ ꯅꯣꯏꯗꯨꯗꯤ ꯑꯩꯗꯤ ꯄꯣꯠꯇꯣ ꯑꯃꯨꯛ ꯆꯠꯄꯗꯣ ꯑꯃꯨꯛ ꯐꯔꯛ ꯇꯥ
ꯍꯣꯏ
ꯗꯩꯩ ꯃꯥ ꯉꯔꯥꯡ ꯅꯍꯥꯟ ꯂꯣꯟꯗ ꯍꯧꯔꯛꯑꯝꯕꯅꯦꯕ ꯗꯣ ꯑꯩ ꯃꯔꯣꯟꯗꯨꯕꯨꯗꯤ ꯍꯥꯏꯕꯨꯗꯤ ꯍꯥꯏꯒꯤꯗꯣꯔꯤꯝ
ꯎꯝ
ꯎꯝ ꯀꯔꯗꯤ ꯅꯨꯡꯉꯥꯏꯇꯦ ꯍꯥꯏꯒꯦꯅ ꯈꯜꯂꯝꯕꯅꯤ ꯑꯩ ꯀꯥꯎ ꯂꯩꯔꯦ ꯍꯧꯛꯀꯤ ꯕꯣꯠꯇꯨꯁꯨ ꯑꯃꯨꯛ ꯈꯨ ꯈꯨꯗꯛꯇ ꯊꯣꯛꯂꯛꯇꯦꯕ ꯑꯩꯩꯅ ꯑꯣꯏ ꯇꯧꯒꯩ ꯄꯣꯠꯇꯣ ꯑꯗꯨꯒꯤ ꯑꯣꯏꯅ ꯌꯦꯡꯒꯦꯟ ꯇꯧꯕ ꯕꯤꯔꯥꯅꯤꯗ ꯄꯨꯡ ꯂꯥꯏ ꯅꯍꯧꯈꯤ ꯑꯃꯨꯛ ꯈꯡꯍꯧꯗꯦ ꯄꯨꯡ ꯃꯉꯥ ꯃꯉꯥ ꯃꯈꯥꯏ ꯍꯥꯏꯔꯛꯑꯦ ꯂꯩꯗ ꯁꯥꯟꯅꯗꯣꯏꯖꯦ ꯀꯅꯥ ꯀꯅꯥꯅꯣꯒ ꯑꯃꯨꯛ ꯍꯪꯈꯤꯗꯦ ꯗꯨꯝ ꯑꯩ ꯈꯨꯗꯛꯇ ꯑꯗꯨꯝ ꯑꯣ ꯍꯣꯏ ꯈꯛ ꯍꯥꯏꯔꯝ ꯑꯗꯨꯝ ꯎ ꯃꯥꯡ ꯀꯦꯔꯤ ꯍꯥꯏ ꯎꯝ ꯕꯣꯜꯕꯨꯗꯤ ꯃꯥ ꯃꯤ ꯈꯔꯕꯨꯗꯤ ꯍꯪꯕꯨꯗꯤ ꯍꯡꯉꯝꯒꯅꯤ ꯑꯩꯅ ꯈꯪꯏ
ꯃꯣꯏꯔꯥꯡ ꯊꯦꯝꯒꯤ ꯃꯣꯏ ꯃꯣꯏꯔꯥꯡꯊꯦꯝꯒꯤ ꯁꯨꯔꯖꯀꯥꯟꯇꯩ ꯃꯌꯥꯝꯕ ꯍꯣꯏꯗꯨꯒ ꯗꯦꯅꯤꯁ ꯍꯣꯏ
ꯎꯝ ꯎꯝ ꯎꯝ ꯃꯣꯏ ꯑꯗꯨꯏ ꯇꯤꯝꯗꯣ ꯑꯣꯏꯔꯝꯗꯣ ꯃꯥꯜꯂꯦ ꯗꯦꯠ ꯀꯌꯥꯗꯅꯣ ꯀꯩꯅꯣ ꯑꯣꯏꯔꯤꯖꯦ ꯐꯥꯏꯅꯦꯜ ꯑꯣꯏꯔꯤꯖꯦ ꯀꯩꯅꯣꯒꯤ ꯋꯥꯔꯜ ꯀꯞꯀꯤ
ꯅꯥꯏꯟꯇꯤꯟ ꯑꯍꯤꯡꯗ ꯑꯣꯏꯔꯝꯅꯤ ꯇ꯭ꯋꯦꯟꯇꯤꯗꯥ
ꯍꯅꯛꯀꯤ
ꯎꯝ
ꯍꯟꯗꯛꯀꯤ ꯑꯩꯒꯤ ꯍꯣꯔꯦ ꯀꯩꯅꯣꯒꯤ ꯉꯁꯤ ꯗꯦꯠ ꯊꯔꯇꯤ ꯅꯠꯇ꯭ꯔꯣ ꯋꯥꯟ ꯌꯎꯕ꯭ꯔꯣ ꯑꯣ ꯍꯟꯗꯛꯒꯤ ꯑꯦ ꯑꯗꯨꯗꯤ ꯋꯥꯠꯁꯤꯜꯂꯛꯇ꯭ꯔꯦꯅꯦ
ꯑꯣꯠꯇꯔ꯭ꯦ
ꯍꯥꯏ ꯍꯥꯏ
ꯃꯦꯁ ꯑꯃꯨꯛ ꯃꯦꯁ ꯌꯥꯝꯕꯨ ꯒꯦꯞ ꯂꯩꯔꯝꯗꯧ ꯃꯥꯟꯗꯦ
ꯂꯩꯔꯔꯣꯏ ꯑꯗꯨꯗꯤ ꯍꯧꯖꯤꯛ
ꯑꯗꯨꯝ ꯅꯨꯡꯇꯤꯒꯤ ꯇꯧ ꯅꯨꯡꯇꯤꯒꯤ ꯂꯩꯖꯤꯜꯂꯝꯃꯗꯧ ꯃꯥꯜꯂꯦ
ꯍꯣꯏ ꯑꯗꯨꯗꯤ ꯑꯗꯨꯅ ꯅꯨꯡꯁꯨ ꯅꯨꯡꯉꯥꯏ ꯕꯣꯜ ꯀꯥꯃ ꯀꯥꯏ ꯈ ꯑꯣꯏꯒꯔ꯭ꯦ ꯍꯥꯏꯔꯝꯃꯗꯤ ꯌꯦꯡ ꯌꯥꯏ ꯑꯇꯣꯞꯄ ꯃꯈꯩꯗꯨꯗꯤ ꯉꯥꯏꯃꯤꯟꯅꯔꯥꯡ ꯌꯦꯡꯕꯒꯤ ꯄꯣꯠꯇꯨꯃ ꯕꯦꯔꯥ ꯌꯥꯝ ꯀꯥꯏꯌꯦꯕ
ꯍꯣꯏ ꯉꯁꯤꯗꯤ ꯉꯁꯤꯗꯤꯅ ꯃꯥꯄꯜ ꯃꯈ
ꯉꯁꯤꯗꯨꯝ ꯑꯝꯗꯪ ꯌꯦꯡꯒꯦ ꯀꯅꯥ ꯀꯅꯥ ꯂꯩ
ꯏꯪꯂꯟꯅ ꯀꯣꯡꯒꯣꯒꯔꯥ
ꯀꯣꯡꯒꯣ ꯗꯤꯑꯥꯔ ꯀꯣꯡꯒꯣꯒꯤ ꯑꯣꯏꯔꯝꯒꯅꯤ ꯀꯤ ꯌꯥꯝ ꯐꯖꯒꯤꯕꯗꯣ
ꯏꯪꯪꯂꯟꯗꯤ ꯂꯩꯍꯧꯔ ꯐꯗꯣꯝ
ꯁꯁ ꯁꯤꯅ ꯂꯩꯍꯧꯅꯤꯡꯕꯩ ꯕꯔ꯭ꯥꯖꯤꯜ ꯀꯤ ꯐꯥꯠꯇꯕ꯭ꯔꯥ ꯅꯣꯏꯁꯦ
ꯑꯅꯤꯃꯛꯄꯨꯗꯤ ꯀꯩꯝ ꯈꯟꯗꯦꯗ
ꯏꯁ ꯁꯦꯁ
ꯑꯩꯈꯣꯏ ꯑꯥꯔꯖꯦꯟꯇꯤꯅꯥꯗꯤ ꯑꯃꯨꯛ ꯑꯗꯨꯝ ꯄꯨꯂꯞꯀ ꯇꯥꯔꯁꯨ ꯀꯩꯝ ꯈꯟꯗꯦꯕ
ꯇꯣꯝ ꯇꯥꯔꯦꯕ ꯢꯪꯂꯦꯟꯒ ꯀꯣꯡꯒꯣꯒ ꯑꯗꯩ ꯕꯦꯜꯖꯤꯌꯝꯒ ꯀꯩꯅꯣꯒꯅ ꯀꯩꯅꯣꯗ ꯄꯨꯡ ꯑꯃ ꯃꯈꯥꯏꯗ ꯌꯨ ꯑꯦꯁ ꯑꯦꯒ ꯑꯗꯩꯒꯤ ꯕꯣꯁꯅꯤꯌꯥꯒ ꯅ ꯍꯌꯦꯡ ꯑꯌꯨꯛꯇ ꯑꯗꯒꯤ ꯏꯁꯄꯦꯟ ꯕꯥꯔꯣ ꯃꯈꯥꯏ ꯕꯦꯇ꯭ꯔꯤꯒꯤ ꯃꯌꯦꯡ ꯌꯥꯅꯤ ꯑꯗꯨꯝ
ꯍꯌꯦꯡꯗꯤ ꯄꯣꯔꯇꯨꯒꯜ ꯂꯩꯔꯝꯒꯅꯤ
ꯎꯝ ꯍꯌꯦꯡ ꯑꯌꯨꯛꯇ ꯂꯩꯗꯣꯏꯕ
ꯎꯝ
ꯍꯌꯦꯡ ꯑꯌꯨꯛ ꯅꯠ ꯅꯠꯇꯦꯗ ꯍꯧꯖꯤꯛ ꯑꯌꯨꯛꯇ
ꯍꯪꯆꯤꯠ ꯑꯌꯨꯛꯅꯤ
ꯎꯝ
ꯎꯝ ꯎꯝ
ꯑꯔꯖꯦꯟꯇꯤꯅꯥꯅ ꯐꯣꯔꯗ ꯐꯣꯔ ꯑꯌꯨꯛꯇ ꯑꯗꯒꯤ ꯁꯤꯂꯩꯔꯦ ꯁꯤꯂꯩꯔꯦ ꯕꯥꯔꯖꯤꯜꯒ ꯅꯣꯔꯋꯦꯒ ꯗꯦꯠ ꯁꯤꯛꯁꯇ ꯂꯦꯞꯇ꯭ꯔꯦ ꯑꯃꯨꯛ ꯐꯣꯔ ꯐꯥꯏꯚꯁꯤ ꯑꯃꯨꯛ ꯂꯦꯞꯇ꯭ꯔꯦ ꯚꯜꯖꯤꯜ ꯂꯣꯏꯁꯤꯃꯗꯤ ꯀꯣꯜꯗꯤ ꯅꯥꯕ ꯅꯨꯡꯉꯥꯏꯅꯤ ꯑꯗꯨꯝꯁꯨ
ꯁꯤꯛꯁ ꯑꯦꯚꯦꯟ ꯑꯦꯠ ꯑꯦꯠꯅꯦ
ꯕꯔꯖꯤꯜꯂꯣ ꯑꯣꯢꯔꯤꯖꯦ ꯀꯝꯕ ꯄꯥꯝꯃꯤ
ꯕꯔꯖꯤꯟꯅ ꯅꯪꯉꯣꯟꯗ ꯀꯩꯗꯧ ꯕꯖꯤꯟꯅ ꯑꯗꯨꯝ ꯁꯣꯏ ꯇꯧ ꯇꯧ ꯃꯥꯜꯂꯦ ꯅꯣꯡꯑꯦꯅ ꯂꯩꯍꯧꯗꯧ ꯃꯥꯜꯂꯦ ꯃꯊꯪꯗꯗꯤ
ꯂꯩꯗꯣꯗꯤ ꯃꯥꯜꯂꯦ ꯐ꯭ꯔꯥꯟꯁꯅ ꯀꯂꯝꯕꯤꯌꯥꯒ ꯒꯅꯥꯒꯁꯤꯀꯣ
ꯎꯝ
ꯀꯂꯝꯕꯤꯌꯥ ꯀꯥꯅꯤ ꯅꯦꯛꯁ ꯏꯁꯇꯦꯖꯇ ꯀꯥꯅꯤ ꯍꯥꯏꯕ
ꯎꯝ
ꯑꯗꯒꯤ ꯑꯔꯖꯦꯟꯇꯤꯅꯥꯗ ꯗꯥꯢ ꯋꯤꯟ ꯄꯥꯏꯔꯦ ꯑꯗꯒꯤ ꯏꯖꯤꯞꯅ ꯏꯖꯤꯞꯀ ꯑꯁꯇ꯭ꯔꯦꯂꯤꯌꯥ ꯑꯁꯤ ꯏꯖꯤꯞ ꯀꯥꯅꯤ ꯍꯥꯏꯕ ꯍꯥꯏꯗꯤ ꯄꯨꯡꯊꯣꯢ ꯑꯗꯨꯒ ꯁ꯭ꯋꯤꯠꯖꯔꯂꯦꯟ ꯑꯜꯖꯔꯤꯌꯥꯒꯤꯅ ꯑꯥ ꯁ꯭ꯋꯤꯖꯔꯂꯦꯟꯁꯦ ꯀꯥꯅꯤ ꯍꯥꯏꯕ ꯑꯗꯨꯒ ꯏꯁꯄꯦꯟ ꯅꯥꯏꯟꯇꯤ ꯃꯤꯅꯠ ꯍꯥꯏꯇꯥꯔꯦ ꯋꯤꯟ ꯌꯨ ꯑꯦꯁ ꯑꯦꯁꯨ ꯍꯣꯝꯅꯤꯅ ꯂꯨꯅ ꯄꯥꯏ ꯑꯃ ꯑꯗꯨꯝ ꯑꯗꯩ ꯕꯦꯜꯖꯤꯌꯝꯁꯨ ꯀꯥꯅꯤ ꯍꯥꯏꯕ ꯑꯗꯨꯝ ꯄꯨꯨꯡꯊꯣꯏꯗ ꯄꯦꯅꯥꯜꯇꯤ ꯑꯣꯏꯒꯦ ꯑꯣꯏꯒꯦꯔꯥ ꯑꯗꯨꯒ ꯏꯪꯂꯦꯟ ꯋꯤꯟ ꯄꯥꯏꯕ ꯑꯗꯒꯤ ꯃꯦꯛꯁꯤꯀꯣꯁꯤ ꯉꯝꯒꯔꯦ ꯐ꯭ꯔꯥꯟꯁ ꯉꯝꯒꯔꯦ ꯅꯣꯔꯋꯦ ꯉꯝꯒꯔꯦ
ꯂꯤꯟꯅ ꯄꯥꯏꯕꯤꯒꯦ
ꯍꯦ ꯄꯨꯂꯞꯅꯦꯕ ꯑꯗꯨꯗ ꯃꯦꯠꯆ ꯑꯍꯨꯝ ꯉꯝꯒ꯭ꯔꯝꯃꯦꯕ ꯑꯗꯨꯗ ꯔꯤꯛꯁꯇꯨ ꯌꯥꯝ ꯂꯧꯗꯕꯩ ꯋꯥꯅꯤꯗ
ꯅꯨꯄꯥ ꯑꯣꯠ ꯑꯣꯠ ꯀꯌꯥ ꯂꯩꯕꯅꯣ
ꯀꯨꯟꯊ꯭ꯔꯥꯒ ꯇꯔꯨꯛ ꯂꯩꯕꯅꯦ ꯑꯗꯨ ꯌꯥꯡꯈꯩ ꯊꯥ ꯀꯥꯟꯗꯀꯣ ꯑꯃꯨꯛꯀ ꯆꯅꯤꯄꯥꯟꯒ ꯇꯔꯥꯃꯔꯤ ꯐꯪꯕ
ꯎꯝ
ꯑꯗꯨꯒꯤ
ꯍꯪꯉꯦꯅꯦ ꯑꯗꯨꯗꯤ ꯃꯇꯨꯡ ꯏ ꯂꯧꯔ ꯋꯥꯠꯍꯧꯔꯤꯕ ꯃꯦꯁ ꯃꯈꯩꯗꯣ
ꯃꯥꯄꯟ ꯑꯃꯒ ꯂꯩꯔꯤꯑꯕꯀꯣ ꯁꯤꯁꯤꯗ ꯀ꯭ꯋꯥꯂꯤꯐꯥꯏ ꯑꯣꯏ ꯁꯤꯗ ꯑꯌꯥꯝꯕꯅ ꯁꯤꯃꯁꯨ ꯔꯤꯛꯁ ꯌꯥꯝ ꯂꯧꯕꯤꯔꯝꯃꯦ ꯁꯤꯅ ꯀꯣꯁꯤꯌꯥꯅ ꯀꯣꯁꯤꯌꯥ ꯍꯧꯒꯤꯗꯨꯅ ꯄꯣꯔꯇꯨꯒꯜ ꯌꯥꯎꯈꯤꯗ꯭ꯔꯦꯗꯅ ꯑꯣꯛꯣꯏꯗ ꯄꯨꯣꯠꯀꯣꯗ ꯌꯥꯎꯟꯗꯦꯕ
ꯎꯝ
ꯑꯗꯨꯒ ꯄꯔꯨꯇꯨꯒ꯭ꯔꯤ ꯌꯥꯎꯕꯩꯅ ꯀ꯭ꯔꯣꯁꯤꯌꯥꯅ ꯒꯣꯜ ꯑꯅꯤ ꯆꯠꯂꯣꯏ ꯍꯥꯏꯕ ꯊꯝꯅ ꯊꯥꯡꯅꯗꯅ
ꯎꯝ
ꯍꯥꯏꯃ ꯂꯩꯈꯔꯦ ꯑꯗꯒꯤ ꯀꯣꯛ ꯑꯗ ꯑꯩꯅ ꯍꯥꯏꯔꯣ ꯋꯥꯟ ꯄꯣꯏꯟ ꯅꯥꯏꯟ ꯌꯧꯋꯤꯗ ꯅꯪꯁꯨ
ꯑꯣ ꯊꯪꯅꯅ ꯒꯣꯜ ꯑꯅꯤ ꯆꯠꯂꯣ ꯍꯥꯏꯕꯗꯣ ꯀ꯭ꯔꯣꯁꯤꯌꯥꯅ
ꯍꯣꯏ ꯋꯥꯟ ꯄꯣꯏꯟ ꯅꯥꯏꯟ ꯌꯧꯏꯗ ꯐꯅꯌꯥꯝ ꯑꯗꯨꯝ ꯆꯥꯎꯔꯤꯅꯦ ꯑꯩ
ꯁꯧꯏꯅꯦ
ꯎꯝ ꯎꯝ ꯑꯗꯨꯅꯦ ꯕꯦꯜꯖꯤꯌꯝꯅ ꯋꯤꯟ ꯁꯤꯃꯕꯁꯤꯅ ꯕꯦꯜꯁꯦ ꯋꯤꯟ ꯄꯥꯏꯜꯂꯝꯃꯦ ꯑꯗꯒꯤ ꯑꯁꯇ꯭ꯔꯦꯂꯤꯌꯥꯒ ꯏꯖꯤꯞ ꯀꯥꯁꯦ ꯒꯣꯂꯝ ꯅꯝꯕ꯭ꯔꯤ ꯋꯥꯟꯁꯦ ꯈꯣꯡ ꯆꯟꯅꯤ ꯍꯥꯏꯕꯒꯨꯝꯕꯗꯣ ꯑꯗꯒꯤ ꯀꯂꯝꯕꯤꯌꯥꯁꯨ ꯈꯣꯡ ꯆꯟꯅꯤ ꯍꯥꯏꯕ ꯄꯥꯏꯁꯤꯟꯕ ꯑꯗꯨꯒ ꯁꯤꯃꯅ ꯃꯦꯠꯁꯇꯤ ꯌꯥꯝꯗ꯭ꯔꯦ ꯁꯃꯥꯏꯅ ꯃꯦꯠꯁ ꯃꯥꯄꯟꯗ ꯑꯍꯨꯝ ꯉꯝꯈ꯭ꯔꯕ ꯃꯦꯠ ꯇꯔꯨꯛ ꯂꯩꯔꯤ ꯑꯗꯒꯤ ꯑꯃꯨꯛ ꯑꯁ ꯑꯗꯨ ꯄꯩꯁꯥ ꯇꯦꯡꯈꯔꯦ ꯑꯗꯩ ꯁꯤꯅ ꯂꯨꯄꯥ ꯖꯤꯔꯣ ꯇ ꯉꯥꯏꯈ꯭ꯔꯝꯅꯤꯅ
ꯍꯟꯗꯛꯀꯤ ꯍꯟꯗꯛꯀꯤ ꯋꯥꯀ ꯕꯣꯟ ꯄꯩꯁꯥꯅ ꯂꯨꯄꯥ ꯑꯨꯛ ꯈꯪꯗ꯭ꯔꯦ
ꯅꯍꯥꯟ ꯑꯃꯈꯛ ꯐꯪꯈꯤꯕꯗ ꯍꯦꯟꯅ ꯐꯪꯗ꯭ꯔꯤꯑꯅ ꯇꯣꯖꯤꯛꯀꯤꯖꯥꯟꯒꯤ ꯀꯩꯅꯣ ꯄꯪꯉꯤꯕꯗꯨꯗꯤꯅꯥꯕ ꯅꯣꯏ ꯏꯃꯥꯒꯤ ꯈꯨꯊꯥꯗꯨꯗꯤ
ꯃꯥ ꯉꯔꯥꯡꯁꯨ ꯖꯔꯃꯅꯤ ꯖꯔꯃꯅꯤ ꯁꯣꯏ ꯍꯥꯏ ꯂꯨꯄꯥ ꯂꯤꯁꯤꯡ ꯇꯔꯥꯇꯔꯦꯠ ꯐꯪꯗꯧ
ꯑꯣ ꯃꯩ ꯑꯗꯨ ꯆꯥꯝꯃꯉꯥ ꯆꯥꯝꯃꯉꯥꯒꯨꯝ ꯅꯝꯃꯦ ꯑꯗꯨꯅꯅꯦ ꯑꯩꯈꯣꯏ ꯑꯣꯁ ꯂꯥꯏꯗꯁꯨ ꯆꯥꯝꯃꯉꯥꯍꯨꯝꯝꯃꯅꯤ ꯀꯥꯏꯗꯩꯅꯗ ꯑꯥ ꯌꯧꯗꯅꯣ
ꯍꯣꯏ
ꯑꯗꯨꯅ ꯈꯔ ꯄꯨꯟꯁꯤꯜꯂꯒꯕꯨꯗꯤ ꯌꯦꯡ ꯌꯥꯕꯅꯤ